ꯍꯜꯂꯣ
ꯇꯥꯏꯈꯣ
ꯇꯥꯏꯌꯦ ꯇꯥꯏꯌꯦ
ꯀꯝꯗꯧꯔꯤꯒꯦ ꯅꯨꯡꯉꯥꯏꯔꯤꯕꯣ ꯁꯣꯝꯗꯤ
ꯅꯨꯡꯉꯥꯏꯔꯤ
ꯎꯝ ꯀꯩꯗꯧꯔꯝꯕꯅꯣ
ꯆꯥꯛꯆꯥ ꯇꯣꯛꯄꯩ ꯁꯨꯝ ꯂꯩꯔꯝꯕꯅꯦ
ꯑꯣ ꯊꯦꯡꯉꯤꯗ ꯅꯣꯏ
ꯀꯨꯏꯔꯦꯗ ꯆꯥꯊꯣꯛꯄ ꯉꯁꯥꯏ ꯄꯨꯡ ꯃꯥꯄꯟ ꯇꯥꯗ꯭ꯔꯤꯀꯥꯟ ꯆꯥꯈ꯭ꯔꯦ
ꯑꯣ ꯀꯔꯤ ꯃꯊꯦꯜ ꯆꯥꯕꯅꯣ
ꯃꯥꯏꯔꯦꯟ ꯊꯣꯡꯕꯅꯦ ꯆꯝꯐꯨꯠꯅꯦ
ꯎꯝ
ꯆꯥꯏ
ꯎꯝ ꯑꯩꯁꯨ ꯆꯥꯔꯦ ꯉꯥꯏꯍꯥꯛ ꯑꯣꯏꯔꯦ ꯆꯥꯕ ꯁꯨꯝ ꯐꯝꯂꯝꯕꯅꯦ ꯑꯗꯣ ꯃꯥꯏꯔꯦꯟꯗꯣ ꯊꯥꯎ ꯉꯧꯔꯒ ꯆꯥꯔꯤꯔꯥ ꯅꯠꯇ꯭ꯔꯒ ꯁꯨꯝ ꯆꯝꯐꯨꯠ ꯆꯝꯊꯣꯡ ꯑꯣꯏꯅ ꯆꯥꯔꯤꯔꯥ
ꯈꯪꯗꯦ ꯑꯩꯈꯣꯏ ꯏꯗꯣꯝ ꯆꯥꯅ ꯊꯣꯡꯕꯅꯦ ꯆꯝꯐꯨꯠ ꯑꯩꯅ ꯐꯨꯠꯄ ꯏꯟꯁꯥꯡ ꯅ ꯃꯥꯥꯟꯅ ꯊꯣꯡꯉꯛꯄ ꯀꯃꯥꯏꯅ ꯇꯧꯕꯅꯦ
ꯎꯝ ꯑꯗꯣ ꯃꯅꯥꯁꯨ ꯆꯥꯕ ꯍꯥꯎꯕꯅꯦ ꯃꯥꯏꯔꯦꯟꯗꯣ ꯎꯝ ꯅꯣꯏ ꯆꯥꯗ꯭ꯔꯣ ꯆꯥꯟꯅꯗ꯭ꯔꯣ
ꯎꯇꯤ ꯊꯣꯡꯕꯗꯗꯤ ꯍꯥꯞꯄꯦ ꯑꯗꯣ ꯑꯇꯩꯗꯤ ꯈꯪꯗꯦ
ꯑꯁꯨꯝ ꯑꯩꯈꯣꯏ ꯐꯨꯠꯂꯒꯀꯣ ꯕꯣꯏꯜ ꯆꯥꯕꯗꯁꯨ ꯍꯥꯎꯕꯅꯦ ꯑꯗꯨꯝ ꯃꯥꯅꯦ ꯑꯗꯨꯒ ꯃꯥꯏꯔꯦꯟꯒꯤ ꯍꯥꯞꯕ
ꯌꯨꯕ꯭ꯔꯕ ꯃꯣꯏ ꯃꯇꯨ ꯄꯥꯜꯂꯤꯗꯅ ꯁ
ꯑꯗꯣ ꯀꯩꯅꯣ ꯅꯠꯇꯦꯗ ꯑꯩꯈꯣꯏ ꯑ ꯁꯨꯃꯥꯏꯅ ꯈꯤꯇꯪ ꯁꯦꯠꯇꯣꯛꯄ ꯌꯥꯕꯅꯦ ꯑꯗꯨ ꯀꯥꯟꯗ ꯃꯔꯤ ꯃꯔꯤ ꯈꯔ ꯆꯠꯄ ꯌꯥꯎꯕꯅꯦꯕꯀꯣ
ꯑꯥ
ꯑꯗꯨ ꯃꯌꯥꯝꯗꯨ ꯂꯧꯊꯣꯛꯑꯒꯗꯤ ꯀꯩꯁꯨ ꯇꯧꯗꯕꯅꯦ ꯑꯗꯨꯒ ꯑꯩꯈꯣꯏ ꯍꯥꯄꯝꯗꯥꯏꯗ ꯈꯤꯇꯪ ꯁꯨꯃꯥꯏꯅ ꯌꯩꯊꯣꯛ ꯍꯥꯏꯗꯤ ꯌꯩꯊꯣꯛꯄ ꯍꯥꯏꯇꯥꯔꯦꯀꯣ ꯍꯥꯏꯗꯤ ꯑꯗꯨꯀꯥꯟꯗ ꯎꯝ ꯍꯥꯏꯗꯤ ꯈꯨꯠꯅ ꯈꯤꯇꯪ ꯁꯨꯃꯥꯏꯅ ꯇꯩꯊꯣꯛꯄꯀꯣ ꯑꯗꯨ ꯇꯥꯔꯗꯤ ꯑꯗꯨꯃ ꯇꯥꯈꯤꯗꯅ ꯑꯗꯣ ꯆꯥꯝꯕꯗꯤ ꯌꯥꯗ꯭ꯔꯦꯀꯣ ꯃꯅꯥꯗꯣ ꯆꯥꯝꯂꯒꯗꯤ ꯁꯨꯡꯃꯨꯟ ꯃꯨꯜꯂꯔꯣꯏ ꯃꯨꯛ ꯃꯥꯁꯦ
ꯑꯥ
ꯆꯥꯝꯃꯨꯛ ꯆꯥꯝ ꯂꯣꯏꯗꯕ ꯃꯥꯁꯦ ꯑꯗꯨꯅ ꯑꯩꯈꯣꯏꯅ ꯂꯧꯕ ꯀꯥꯟꯗꯁꯨ ꯈꯤꯇꯪ ꯃꯊꯛꯇꯒꯤ ꯂꯩꯗꯅꯀꯣ ꯂꯩꯕꯥꯛ ꯇ ꯇꯥꯕꯗ ꯅꯠꯇꯕ ꯍꯥꯏꯗꯤ ꯃꯊꯛꯇ ꯈꯤꯇꯪ ꯍꯥꯏ ꯈꯔ ꯅꯥꯟꯅ ꯍꯣꯏ ꯇꯣꯟꯕ ꯇꯣꯟꯅꯤ ꯑꯗꯨꯒ ꯃꯅꯥ ꯃꯅꯥ ꯍꯥꯏꯔꯁꯨ ꯑꯄꯤꯛ ꯑꯄꯤꯛꯄ ꯂꯩꯗꯅꯀꯣ ꯃꯌꯥꯝꯗꯣ ꯍꯥꯞꯇꯦꯕ
ꯑꯣꯍꯣ ꯑꯩꯈꯣꯏꯗꯤ ꯆꯥꯗꯕ ꯄꯥꯛꯅ
ꯎꯝ ꯑꯗꯨꯃꯥꯏꯅ ꯆꯥꯎ ꯍꯥꯎꯕꯅꯦ ꯑꯗꯨꯒ ꯃꯥꯏꯔꯦꯟꯁꯦ ꯀꯩꯅꯣ ꯅꯣꯏ ꯆꯥꯔꯤꯁꯦ ꯑꯆꯧꯕꯗ ꯑꯄꯤꯛꯄꯗꯨꯔꯥ
ꯈ ꯑꯆꯧꯕꯗꯨꯃ
ꯑꯣ ꯃꯆꯥ ꯑꯃ ꯂꯩꯗꯅꯀꯣ ꯑꯩꯈꯣꯏ ꯕꯣꯛꯁꯤꯡ ꯃꯨꯛꯀꯤ ꯆꯥꯡꯗ ꯕꯣꯛꯁꯤꯡꯗꯩꯁꯨ ꯄꯤꯛꯄ ꯂꯩꯗꯅꯀꯣ ꯈꯤꯇꯪ ꯑꯗꯨꯒꯨꯝꯕ ꯑꯗꯨꯒꯨꯝꯕꯒ ꯃꯅꯥꯗꯨꯒ ꯍꯥꯞꯄꯗꯀꯣꯊꯤ ꯍꯥꯎꯕꯅꯦ
ꯑꯁ ꯑꯇ ꯆꯥꯔꯤ ꯆ
ꯆꯥꯎ ꯍꯥꯎꯕꯅꯦ ꯑꯗꯨꯒꯀꯣ ꯑꯗꯨꯗ ꯀꯩꯅꯣ ꯑꯩꯈꯣꯏ ꯉꯥ ꯑꯀꯪꯕꯗꯣ ꯈꯔ ꯌꯥꯏꯑꯕꯀꯣ ꯑꯁ ꯃꯩ ꯇꯥꯕꯅ ꯑꯗꯨꯝ ꯑꯗꯣ ꯅꯣꯏ ꯗꯤ ꯀꯩ ꯀꯩ ꯑꯇꯩꯗꯤ ꯑꯇꯩ ꯑꯇꯩ ꯂꯩꯗꯅꯀꯣ ꯀꯔꯤꯒꯤ ꯆꯥꯒꯟꯒꯦ ꯅꯣꯏ ꯑꯁꯣꯝꯗ
ꯑꯣ
ꯍꯥꯏꯗꯤ
ꯑꯁ ꯈꯪꯗꯦ ꯑꯩꯈꯣꯏ ꯁꯣꯝꯗ ꯆꯥꯔꯤꯁꯤꯗꯤ ꯅꯣꯏ ꯆꯤꯡꯗ ꯆꯥꯕꯅ ꯍꯦꯟꯅ ꯍꯥꯎꯗꯣꯏꯅꯦ ꯑꯩꯈꯣꯏ ꯁꯤꯗꯗꯤꯀꯣ ꯆꯔꯗꯤ ꯄ꯭ꯂꯦꯟꯒꯤ ꯇꯥꯏꯞꯇ ꯇꯧꯋꯦꯕ ꯅꯣꯏꯒꯤ ꯁꯟ ꯁꯤꯡꯖꯨ ꯋꯥ ꯂꯩꯗꯅ ꯃꯣꯔꯣꯛ ꯑꯁꯨꯕ ꯃꯌꯥꯝ ꯌꯥꯝꯒ ꯁꯤꯡꯒ ꯆꯅꯝꯒ ꯇꯧꯕꯤ ꯑꯃ ꯂꯩꯕꯗꯣ
ꯑꯥ
ꯑꯩꯈꯣꯏ ꯅꯍꯥꯟꯋꯥꯏ ꯕꯣꯔꯗꯤꯡ ꯂꯩꯀꯥꯟꯗ ꯆꯦꯆꯦ ꯈꯔ ꯄꯨꯜꯂꯦꯕꯀꯣ ꯃꯣꯏꯅ ꯑꯗꯨꯝ ꯄꯨꯔꯛꯄ ꯁꯟꯒꯤ ꯏꯔꯣꯏꯒꯤ ꯑꯗꯨꯝ ꯄꯨꯔꯛꯑꯦꯕ ꯀꯣ ꯃꯣꯔꯣꯛ ꯁꯥꯏꯌꯦꯕ ꯎ ꯍꯥꯎꯗꯤ ꯍꯥꯎꯋꯦ
ꯎꯝ
ꯃꯨꯇ꯭ꯔꯨꯕꯤꯒ ꯉꯥꯏꯔꯣꯡ ꯉꯥꯡꯕꯅ ꯍꯥꯞꯄꯥꯎ ꯍꯥꯎꯋꯦ ꯑꯗꯣ ꯑꯩꯈꯣꯏꯅ ꯁꯦꯝꯕꯀꯥꯟꯗꯗꯤ ꯑꯗꯨꯃꯥꯏꯅ ꯇꯥꯗꯦꯕ
ꯍꯣꯏ ꯑꯩꯈꯣꯏꯗꯤ ꯑꯗ ꯍꯥꯏꯗꯤ ꯄꯤꯛꯂꯤꯉꯩꯗꯒꯤ ꯑꯗꯨꯝ ꯆꯥꯕꯁꯨ ꯁꯦꯝꯕꯁꯨ ꯑꯗꯨꯝ ꯇꯧꯔꯛꯄꯅꯤꯅꯀꯣ ꯑꯗꯨꯝ ꯑꯩꯈꯣꯏꯒꯤꯁꯤ ꯑꯩꯈꯣꯏꯒꯤ ꯆꯥꯕ ꯃꯑꯣꯡꯁꯦ ꯈꯤꯇꯪ ꯑꯩꯈꯣꯏꯁꯦ ꯊꯥꯎ ꯅꯨꯡꯁꯦ ꯀꯩꯁꯨ ꯌꯥꯝ ꯄꯥꯝꯕ ꯑꯣꯏꯗꯦꯀꯣ ꯑꯩꯈꯣꯏ ꯁꯦꯡꯅ ꯍꯥꯏꯔꯕꯗꯀꯣ ꯑꯈꯣꯏꯁꯦ ꯑꯗꯨꯝ ꯂꯩꯗꯅꯀꯣ ꯍꯦꯛꯇ ꯍꯣꯏ ꯕꯣꯏꯜ ꯇꯧꯕ ꯑꯗꯨꯒ ꯁꯥ ꯁꯥ ꯉꯥ ꯊꯣꯉꯁꯨꯀꯣ ꯑꯩꯈꯣꯏꯒꯤꯁꯤꯅ ꯆꯤꯡꯗ ꯐꯪꯕ ꯅꯠꯇ꯭ꯔꯒ ꯑꯩꯈꯣꯏ ꯂꯝꯗ ꯐꯪꯕ ꯑꯗꯨꯒꯨꯝꯕ ꯃꯅꯥ ꯃꯁꯤꯡ ꯃꯗꯨ ꯃꯌꯥꯝꯗꯣ ꯍꯥꯞꯄꯗꯀꯣ
ꯎꯝ
ꯀꯩꯊꯦꯜꯗ ꯐꯪꯕ ꯃꯁꯥꯂꯥꯗꯣ ꯍꯥꯞꯄꯗꯨꯒ ꯃꯍꯥꯎꯁꯦ ꯃꯇꯦꯡ ꯈꯦꯠꯅꯩꯕ ꯈꯪꯕ꯭ꯔꯥ ꯑꯗꯨꯅ ꯑꯩꯈꯣꯏꯗꯤ ꯑꯗꯨꯗ ꯑꯣꯏꯅ ꯄ꯭ꯔꯤꯐꯔ ꯇꯧꯋꯦꯕꯀꯣ ꯍꯥꯏꯗꯤ ꯑꯗꯨ ꯑꯣꯏꯅ ꯄꯥꯝꯃꯦꯕ
ꯎꯝ
ꯍꯥꯏꯗꯤ ꯃꯤ ꯍꯥꯏꯗꯤ ꯃꯅꯝꯅ ꯈꯪ ꯐꯪꯗꯔꯦ ꯍꯥꯏꯗꯤ ꯍꯧꯖꯤꯛꯀꯤ ꯈꯦ ꯈꯦꯅꯤ ꯎꯝ
ꯃꯅꯝꯗ ꯃꯅꯝꯒꯤ ꯋꯥ ꯈ
ꯎꯝ ꯃꯍꯥꯎ ꯃꯍꯥꯎ ꯋꯥꯔꯂꯦ ꯑꯩꯈꯣꯏ ꯇꯨꯔꯦꯟꯗꯒꯁꯦ ꯉꯥ ꯐꯥꯕ ꯆꯠꯄꯗꯀꯣ ꯉꯥ ꯉꯥ ꯃꯆꯥ ꯃꯆꯥ ꯐꯪꯕꯗꯣ ꯑꯗꯨ ꯍꯥꯏꯗꯤ ꯃꯥꯒꯤ ꯃꯄꯣꯛꯇꯣ ꯈꯔ ꯁꯨ ꯌꯥꯥꯏ ꯍꯥꯏꯗꯤ ꯈꯤꯇꯪ ꯂꯧꯊꯣꯛꯑꯒ ꯃꯥꯒꯤ ꯃꯔꯤꯜ ꯃꯌꯥꯝꯗꯣ ꯂꯧꯊꯣꯛꯑꯅꯦꯅꯀꯣ ꯑꯗꯗꯒꯤꯗꯤ ꯃꯄꯨꯝ ꯃꯄꯨꯝ ꯍꯥꯞꯄꯅꯦꯕ ꯆꯥꯝꯊꯣꯛꯑꯒꯀꯣ ꯍꯥꯞꯄꯗꯨꯗ ꯉꯁꯥꯏꯒꯤ ꯂꯝꯗꯒꯤ ꯈꯔ ꯃꯅꯥ ꯃꯁꯤꯡ ꯂꯩꯌꯦ ꯑꯍꯨꯝ ꯃꯔꯤ ꯍꯥꯞꯄ ꯌꯥꯝ ꯍꯥꯞꯀꯗꯕ ꯅꯠꯇꯦ ꯑꯍꯨꯝ ꯃꯔꯤ ꯍꯥꯞꯆꯤꯜꯂꯦꯀꯣ ꯏꯁꯤꯡꯗꯨꯗ ꯑꯗꯨꯝꯞ ꯍꯞꯄꯣ ꯃꯣꯔꯣꯛ ꯈꯔꯒ ꯇꯧꯕꯗꯀꯣ ꯈꯨꯠ ꯍꯥꯎꯃꯅꯦ ꯅꯪ ꯆꯥ ꯏꯕ ꯅꯪ ꯄꯥꯝꯒꯅꯤ
ꯑꯩꯈꯣꯏꯗꯤ ꯑꯗꯨꯝꯥꯏꯅ ꯑꯃꯨꯣꯡ ꯆꯥꯗꯦ
ꯑꯗꯣ ꯑꯃꯨꯛ ꯑꯃꯨꯛ ꯑꯍꯥꯟꯕ ꯆꯥꯕꯗ ꯈꯤꯇꯪ ꯀꯩꯅꯣ ꯇꯧꯔꯝꯕ ꯌꯥꯏ ꯑꯗꯨꯕꯨ ꯅꯪ ꯍꯩꯅꯔꯛꯀꯥꯟꯗꯗꯤꯀꯣ ꯃꯗꯨꯗꯒꯤ ꯍꯦꯟꯕ ꯂꯩ ꯇ‌ꯦ
ꯑꯩꯈꯣꯏꯒꯤ ꯃꯃꯥꯒꯤ ꯃꯅꯥꯎꯅꯨꯄꯤ ꯑꯃꯁꯨ ꯇ꯭ꯔꯥꯏꯞꯇ ꯄꯥꯂꯦ
ꯎꯝ ꯎꯝ ꯃꯗꯨ ꯈꯪꯉꯝꯒꯅꯤ ꯃ‌ꯦꯝ ꯍ‌ꯣꯏꯁꯤꯅ ꯑ ꯇꯝꯗꯣꯏꯅꯤꯀꯣ
ꯑꯥ
ꯎꯝ ꯂꯣꯟꯗꯨꯗ ꯑꯩ ꯑꯗꯨꯝ ꯈꯪꯉꯦꯕꯀꯣ ꯈꯔꯀꯣ ꯅꯣꯏ ꯅꯣꯏ ꯂꯣꯟꯗꯣ ꯑꯩ
ꯎꯝ
ꯃꯐꯝ ꯑꯍꯨꯝ ꯃꯔꯤ ꯂꯩꯕꯀꯣ ꯁꯨꯃꯥꯏꯅ ꯈꯤꯇꯪ ꯉꯥꯡꯕꯁꯦ ꯑꯩꯈ‌ꯣꯏ ꯏꯃꯥꯟꯅꯕꯁꯦ ꯑꯩ ꯂꯣꯏ ꯇꯤꯟꯅꯔꯛꯑꯦꯕ ꯈꯪꯕ꯭ꯔꯥ ꯑꯩꯅ ꯍꯧꯖꯤꯛ ꯑꯍꯨꯝ ꯃꯔꯤ ꯃꯐꯝ ꯍꯥꯏꯗꯣꯏꯁꯦ ꯑꯩ ꯏꯃꯥꯟꯅꯕ ꯏꯃꯥꯟꯅꯕꯤ ꯌꯥꯝ ꯌꯥꯎꯋꯦꯕꯀꯣ ꯃꯐꯝ ꯃꯔꯤꯃꯛꯁꯤꯗ
ꯑꯣꯔꯤꯖꯤꯅꯦꯜ ꯃꯐꯝꯗꯨꯅꯦ ꯑꯩꯈꯣꯏꯗꯤ ꯗꯨꯄ꯭ꯂꯤꯗꯨ ꯅꯠꯇꯦ
ꯍꯥꯥ
ꯑꯩꯈꯣꯏꯒꯤ ꯗꯥꯏꯔꯦꯛ ꯑꯣꯔꯤꯖꯤꯅꯦꯜꯗꯨꯅꯦ ꯑꯣꯏꯔꯤꯁꯦ
ꯑꯣꯔꯤꯖꯤꯅꯦꯜꯁꯦ
ꯎꯝ
ꯑꯣꯔꯤꯖꯤꯅꯦꯜꯁꯦ
ꯕꯣꯔꯥ ꯐꯪꯐꯝ ꯆꯥꯁꯨꯕꯤ ꯐꯪꯐꯝꯗꯨ
ꯎꯝ
ꯆꯥꯗ꯭ꯔꯤꯕ꯭ꯔꯥꯅꯦ ꯀꯛꯆꯤꯡ ꯕꯣꯔꯥꯒꯗꯣ
ꯑꯣ ꯑꯣ ꯑꯣ ꯑꯣ ꯑꯣ ꯆꯥꯔꯦ ꯆꯥꯔꯦ ꯑꯩ ꯆꯠꯇꯤ ꯆꯠꯇ꯭ꯔꯤꯀꯣ ꯑꯗꯣ
ꯑꯝꯇ ꯆꯠꯇ꯭ꯔꯤꯕ꯭ꯔꯣ
ꯑꯩ ꯆꯠꯇ꯭ꯔꯤꯌꯦ ꯑꯩ ꯀꯩꯅꯣ ꯑꯉꯥꯡ ꯑꯣꯏꯔꯤꯉꯩꯗ ꯑꯦꯛꯁꯀꯔꯁꯟꯒꯤ ꯆꯠꯂꯝꯃꯦꯀꯣ ꯂꯥꯛꯑꯝꯃꯦ
ꯎꯝ ꯎꯝ
ꯑꯗꯩꯗꯤ ꯆꯠꯈꯤꯗ꯭ꯔꯦ
ꯌꯥꯝꯅ ꯅꯨꯡꯉꯥꯏꯕꯅꯤꯗ
ꯎꯝ ꯂꯥꯛꯑꯗꯤ ꯐꯥꯎꯔꯛꯀꯦꯀꯣ
ꯍꯣꯏ ꯍꯣꯏ ꯍꯣꯏ ꯑꯗꯩꯗꯤ ꯑꯩꯈꯣꯏꯒꯤ ꯍꯥꯏꯗꯤꯀꯣ ꯕꯖꯥꯔꯁꯨ ꯍꯥꯏꯗꯤ ꯑꯩꯈꯣꯏꯒꯤ ꯈꯨꯟꯒꯤ ꯃꯌꯥꯏꯗ ꯂꯩꯔꯦꯗꯅꯀꯣ ꯑꯗꯩꯗꯤ ꯏꯁꯤꯡ ꯁ꯭ꯀꯨꯜ ꯍꯣꯁꯄꯤꯇꯥꯜ ꯀꯩꯀꯩ ꯍꯥꯏꯗꯤ ꯌꯥꯝꯅ ꯃꯐꯝ ꯆꯥꯅ ꯆꯥꯅ ꯂꯩꯕꯗꯣ
ꯎꯝ
ꯑꯗꯨꯃꯥꯏꯅ ꯇꯧꯋꯦꯕꯀꯣ
ꯌꯥꯝ ꯅꯨꯡꯉꯥꯏꯔꯝꯒꯅꯤ ꯑꯗꯨꯗꯤ
ꯎꯝ ꯕꯖꯥꯔ ꯍꯥꯏꯔꯦ ꯑꯩ ꯄꯨꯂꯞ ꯂꯝꯒꯤ ꯃꯌꯥꯏꯗ ꯂꯩꯔꯦ ꯑꯗ‌ꯣ ꯍꯟꯗꯛ ꯗ꯭ꯔꯥꯒꯟ ꯐ꯭ꯔꯨꯏꯠ ꯐꯥꯔꯝ ꯌꯥꯝꯅ ꯚꯥꯏꯔꯦꯜ ꯆꯠꯄꯗꯣ
ꯎꯝ
ꯑꯗꯣ ꯀꯛꯆꯤꯡꯗꯁꯨ ꯂꯩꯌꯦ ꯀ꯭ꯔꯦꯖꯤꯡ ꯍꯥꯏꯅ ꯑꯃꯔꯣꯝꯗꯣ ꯑꯗꯨꯝ ꯆꯪꯉꯒ ꯃꯌꯥꯝ ꯊꯥꯔꯅꯤ ꯃꯌꯥꯝ ꯌꯦꯡꯕ ꯂꯥꯛꯄ ꯇꯧꯋꯦ ꯑꯗꯩ ꯀꯛꯆꯤꯡ ꯒꯥꯔꯗꯟꯁꯨ ꯃꯌꯥꯝ ꯀꯥꯕ ꯂꯥꯛꯑꯗ
ꯎꯝ ꯀꯛꯆꯤꯡ ꯒꯥꯔꯗꯦꯟꯗꯨꯗꯤ ꯍꯣꯏ ꯎꯝ ꯀꯨꯏꯔꯦ ꯍꯥꯏꯗꯨꯗꯤ ꯍꯥ ꯀꯨꯏꯔꯦ ꯃꯃꯤꯡ ꯃꯃꯤꯡ ꯆꯠꯂꯤꯁꯦ
ꯄꯥꯛꯅ ꯁꯦꯝꯒꯠꯄꯤꯗ꯭ꯔꯦꯕ ꯁꯦꯝꯒꯠꯄꯤꯗ꯭ꯔꯦ ꯍꯥꯏꯗꯤ ꯍꯥꯟꯅ ꯀꯩꯅꯣ ꯇꯧꯔꯝꯕꯗꯣ ꯍꯥꯏꯗꯤ ꯃꯤ ꯌꯥꯝꯅ ꯂꯩꯔꯝꯕꯗꯣ ꯑꯗꯨꯃꯥꯏꯅ ꯇꯧꯗ꯭ꯔꯦꯕ ꯍꯧꯖꯤꯛꯇꯤ ꯃꯤꯗꯣ ꯈꯔ
ꯑꯗꯣ ꯃꯣꯏ ꯁꯦꯝꯒꯗꯕꯅꯤꯅꯦꯀꯣ ꯈꯤꯇꯪ ꯃꯇꯝ ꯃꯇꯝꯒꯤ ꯃꯇꯨꯡ ꯏꯟ ꯅ ꯀꯔꯤ ꯍꯥꯞꯆꯤꯟꯕ ꯌꯥꯕꯅꯣ ꯀꯔꯤ ꯈꯤꯇꯪ ꯑꯞꯗꯦꯠ ꯇꯧꯕ ꯌꯥꯕꯅꯣ ꯍꯥꯏꯕꯗꯣ
ꯍꯥꯟꯅ ꯃꯤꯗꯨ ꯄꯩꯁ ꯄꯤꯔ ꯅꯦꯛ ꯑꯒ ꯇꯧꯔꯝꯃꯦ ꯑꯗꯣ ꯍꯧꯖꯤꯛꯇꯤ ꯃꯤꯗꯣ ꯇꯧ ꯉꯝꯃꯛꯇ꯭ꯔꯕꯒꯤ ꯑꯗꯨꯝ ꯂꯩꯗꯤ ꯂꯩꯕ ꯑꯗꯨꯝ ꯁꯦꯝꯗꯤ ꯃꯆꯥ ꯃꯆꯥꯗꯤ ꯁꯦꯝꯒꯠꯂꯦꯕꯀꯣ
ꯎꯝ
ꯑꯗꯨꯒꯁꯨ ꯍꯥꯟꯅꯗꯧꯅ ꯌꯥꯝꯅ ꯐꯖꯕꯗꯣ ꯑꯣꯏꯗ꯭ꯔꯦ ꯑꯩꯈꯣꯏꯅ ꯁꯨꯝ ꯂꯩꯈꯤꯕꯩꯔꯥ ꯈꯪꯗꯦꯀꯣ ꯃꯤꯗꯤ ꯑꯗꯨꯝ ꯂꯥꯛꯑꯦ ꯑꯦꯛꯁꯀꯔꯁꯟꯒꯨꯝꯕ ꯑꯗꯩꯗꯤ ꯐꯦꯃꯤꯂꯤ ꯄꯤꯛꯅꯤꯛꯀꯨꯝꯕ ꯗ
ꯎꯝ ꯑꯗꯣ ꯕꯦꯝꯃꯗꯤ ꯀꯩ ꯂꯥꯏꯔꯤꯛ ꯇꯝꯃꯤꯔꯥ ꯅꯠꯇ꯭ꯔꯒ ꯊꯕꯛ ꯇꯧꯔꯕꯣ ꯀꯩꯗꯧꯔꯝꯃꯤꯅꯣ ꯀꯩꯗꯧꯔꯒꯦ
ꯑꯉꯥꯡ ꯌꯥꯝ ꯑꯣꯏꯔꯤꯗꯥ ꯑꯩꯈꯣꯏꯗꯤ ꯂꯥꯏꯔꯤꯛ ꯇꯝꯃꯤ
ꯀ꯭ꯂꯥꯁ ꯀꯌꯥꯗꯅꯣ
ꯁꯦꯀꯦꯟ ꯁꯦꯝ
ꯁꯦꯀꯦꯟ ꯁꯦꯝ
ꯎꯝ
ꯑꯣ
ꯑꯗꯩꯗꯤ ꯏꯁꯥꯒꯤ ꯐꯥꯏꯅꯥꯟꯁꯌꯦꯜ ꯏꯟꯗꯤꯄꯦꯟꯗꯦꯟ ꯑꯣꯏꯅꯕ ꯐꯨꯔꯤꯠꯀꯨꯝꯕꯁꯨ ꯇꯨꯏ ꯑꯗꯨꯃꯥꯏꯅ ꯈꯔ ꯈꯔ ꯁꯨꯃꯥꯏꯅ ꯇꯧꯑ ꯂꯩꯗ
ꯑꯣ ꯌꯥꯝ ꯐꯩ ꯑꯗꯨꯗꯤ ꯈꯨꯠ ꯁꯥ ꯌꯥꯝ ꯍꯩꯔꯝꯃꯤꯅꯦ ꯃꯁꯤꯟꯁꯨ ꯂꯩꯕ꯭ꯔꯥ ꯏꯁꯥꯗ ꯑꯩꯈꯣꯏ ꯂꯩ ꯑꯩꯈꯣꯏꯒꯤ ꯐꯤ ꯋꯤꯕꯤꯡ ꯇꯧꯕꯩ ꯃꯁꯤ ꯃꯆꯤꯟ ꯂꯩꯗꯅꯀꯣ ꯑꯗꯨꯁꯨ ꯂꯩꯕ꯭ꯔꯥ
ꯐꯤꯒꯤ ꯐꯅꯦꯛꯀꯨꯝꯕ ꯁꯥꯟꯅꯕꯗꯨꯁꯨ ꯂꯩ ꯑꯗꯨꯒ ꯐꯨꯔꯤꯠꯀꯨꯝꯕ ꯇꯨꯅꯕ ꯃꯦꯆꯤꯟꯗꯣ ꯇꯦꯂꯔꯒꯤ ꯃꯦꯆꯤꯟꯗꯣ ꯑꯗꯨꯁꯨ ꯂꯩ ꯑꯗꯨꯃꯥꯏꯅ ꯂꯩ ꯏꯁꯥꯒꯤꯔꯥ ꯑꯪ
ꯑꯁ ꯌꯥꯝ ꯍꯩꯔꯝꯒꯗꯧ ꯃꯥꯜꯂꯦ ꯑꯗꯨꯗꯤ
ꯎꯝ ꯍꯩꯇꯦꯗ ꯁꯨꯝ ꯀꯛ ꯀꯛ ꯀꯛ ꯀꯛ ꯇꯧꯔꯤꯕ ꯍꯥꯏꯗꯨꯅꯤꯗ
ꯑꯩꯒꯤ ꯐꯨꯔꯤꯠ ꯑꯃ ꯇꯨꯕꯤꯌꯣ ꯑꯩ ꯁꯥꯏꯖ ꯍꯥꯏꯔꯛꯀꯦ
ꯎꯝ ꯑꯩꯈꯣꯏ ꯅꯨꯄꯥꯒꯤꯗꯤ ꯇꯨꯗꯦ ꯅꯨꯄꯤꯒꯤ ꯈꯛꯇꯅꯦ
ꯑꯗꯣ ꯑꯗꯣ ꯅꯪ ꯅꯨꯄꯥꯒꯤꯁꯨ ꯇꯨꯔꯗꯤ ꯍꯦꯟꯅ ꯅꯪ ꯁꯣꯝꯒꯤ ꯕꯤꯖꯤꯅꯦꯁ ꯍꯦꯟꯅ ꯆꯥꯎꯗꯣꯏꯅꯤꯅꯦ
ꯑꯩꯈꯣꯏ ꯇꯝꯗꯕ ꯇꯝꯗꯕ ꯍꯥꯏꯕ ꯃꯤꯟꯁꯇꯤ ꯑꯩꯈꯣꯏꯒꯤ ꯑꯥ ꯑꯩꯈꯣꯏ ꯇꯝꯃꯤꯕ ꯑꯣꯖꯥꯗꯣ ꯑꯗꯨꯒꯤ ꯃꯥꯏ ꯃꯄꯥꯗꯣ ꯑꯗꯨꯁꯨ ꯑꯗꯨꯃꯥꯏꯅ ꯇꯧꯕ ꯑꯗꯨꯅ ꯃꯄꯥꯒꯤ ꯕꯤꯖꯤꯅꯦꯁꯇꯨ ꯃꯆꯥꯅ ꯑꯃꯨꯛ ꯇꯧꯁꯤꯜꯂꯗꯤ ꯃꯄꯥꯒꯤꯗꯣ ꯑꯃꯨꯛ ꯃꯨꯠꯂꯛꯑꯣꯏꯗ꯭ꯔꯥ ꯑꯗꯩ ꯇꯧꯗꯕ
ꯑꯁ
ꯅꯣꯛꯏꯔꯣ
ꯋꯥꯈꯜꯁꯦ ꯌꯥꯝ ꯁꯤꯡꯕ ꯑꯣꯏꯔꯝꯃꯦꯅꯦ ꯍꯥ ꯑꯃꯒꯤꯁꯨ ꯑꯃꯒꯤꯁꯨ ꯍꯥꯠꯅꯗꯕꯤꯁꯤꯅꯦꯕ ꯍꯥ
ꯍꯣꯏ ꯐꯅꯦꯛꯀꯨꯝꯕ ꯇꯥꯏꯕ ꯑꯗꯩꯗꯤ ꯐꯨꯔꯤꯠꯀꯨꯝꯕ ꯇꯣꯞꯁ ꯕ꯭ꯂꯥꯎꯁ ꯑꯗꯩ ꯅꯣꯏ ꯆꯔꯆ ꯀꯥꯡ ꯁꯟꯗꯦ ꯁꯟꯗꯦꯒꯥꯡ ꯁꯟꯗꯦ ꯇꯣꯞꯁꯀ ꯍꯥꯏ ꯂꯩꯇ꯭ꯔꯣ ꯅꯣꯏ ꯅꯨꯄꯤ ꯃꯈꯩꯅ ꯆꯔꯆ ꯀꯥꯡ ꯂꯤꯠꯄꯗꯣ ꯑꯗꯨꯒꯨꯝꯕ ꯑꯗꯨꯃꯥꯏꯟ ꯇꯧꯕ
ꯌꯥꯝ ꯐꯩꯌꯦ ꯑꯁꯣꯝ ꯌꯥꯝ ꯌꯥꯝ ꯈꯪꯂꯝꯃꯦ ꯅꯣꯏꯁꯦ ꯂꯂꯣꯟ ꯏꯇꯤꯛꯀꯤ ꯅꯠꯇ꯭ꯔꯒ ꯏꯃꯨꯡ ꯃꯅꯨꯡꯒꯤ ꯊꯕꯛ ꯏꯁꯥꯒꯤ ꯂꯥꯏꯔꯤꯛ ꯇꯝꯕꯒꯤꯁꯨ ꯀꯥꯏꯗꯅ ꯃꯌꯥꯝ ꯑꯃ ꯇꯧꯊꯔꯤ ꯍꯥꯏꯐꯦꯠ ꯇꯥꯕꯗ ꯌꯥꯝ ꯅꯨꯡꯉꯥꯏꯑꯦ ꯁꯨꯃꯥꯏ ꯇꯧꯒꯗꯕꯅꯤ ꯁꯣꯝꯁꯦ ꯅꯨꯄꯤ ꯌꯥꯝ ꯊꯣꯛꯑꯦ ꯏꯕꯦꯝꯕꯁꯦ ꯎꯝ ꯑꯗꯣ ꯏꯆꯤꯟ ꯏꯅꯥꯎꯗꯤ ꯀꯌꯥ ꯂꯩꯕꯅꯣ ꯀꯩ ꯀꯩ ꯎꯝ
ꯑꯈꯣꯏ ꯗꯥꯗ ꯑꯍꯟꯗꯨꯅ ꯃꯄꯥꯥꯟ ꯂꯝꯗ ꯊꯕꯛ ꯇꯧꯔꯦ ꯑꯅꯤꯁꯨꯕꯗꯨꯅ ꯆꯦꯛ ꯌꯨꯝꯁꯥ ꯆꯠꯂꯦ
ꯎꯝ
ꯑꯩꯅꯦ ꯃꯊꯪ ꯑꯗꯩꯗꯤ ꯏꯅꯥꯎꯅꯨꯄꯤꯗꯣ
ꯎꯝ
ꯑꯗꯨꯗꯤ ꯀꯀꯥ ꯍꯣꯏꯗ ꯂꯩ
ꯎꯝ ꯑꯗꯣ ꯀꯩꯀꯩ ꯊꯕꯛ ꯂꯩꯗꯅ ꯏꯃꯥ ꯏꯃꯥ ꯕꯕꯥꯁꯨ ꯂꯩꯔꯤꯕꯣ
ꯂꯩꯇ꯭ꯔꯦ ꯑꯩꯈꯣꯏ ꯃꯥ ꯂꯩꯇ꯭ꯔꯦ ꯑꯩꯈꯣꯏ ꯄꯥ ꯅꯥꯔ ꯂꯩ
ꯎꯝ ꯑꯣ ꯃꯃꯥꯗꯤ ꯃꯃꯥꯗꯤ ꯅꯥꯕꯒꯤꯔꯥ ꯅꯠꯇ꯭ꯔꯒ
ꯎꯝ ꯅꯥꯕꯩ ꯅꯥꯕꯩ
ꯑꯣ
ꯂꯥꯏꯕꯛꯅꯤꯕ ꯃꯤꯑꯣꯏꯕꯒꯤ ꯂꯥꯏꯕꯛ ꯉꯟꯅ ꯆꯠꯂꯣ ꯊꯦꯡꯅ ꯆꯠꯂꯣ ꯂꯣꯏ ꯂꯩꯔꯃ ꯃꯇꯝꯅ ꯃꯥꯁꯨ ꯃꯇꯝ ꯌꯧꯕꯩ ꯆꯠꯆꯒꯔ꯭ꯤꯅꯤꯗ
ꯎꯝ ꯑꯗꯣ ꯋꯥꯈꯜ ꯁꯣꯟꯊꯗꯕꯤꯗꯀꯣ ꯑꯗꯨꯝ
ꯀꯩꯝ ꯇꯧꯗꯦꯗ ꯑꯗꯨꯒꯤꯗꯤ ꯁꯨꯝꯃꯥꯏ ꯁꯨꯝ ꯃꯥꯏꯖꯨ ꯃꯇꯝ ꯌꯧꯕꯒꯤꯅꯤꯗ
ꯕꯕꯥꯅ ꯀꯩ ꯑꯣꯏꯅ ꯅꯥꯕꯅꯣ
ꯕꯤ ꯄꯤ ꯏꯁꯇ꯭ꯔꯣꯛ ꯇꯧꯕ
ꯑꯣ ꯃꯣꯏꯗꯤ ꯋꯥꯈꯜ ꯈꯔ ꯅꯨꯡꯉꯥꯏꯍꯟꯕꯤꯌꯨꯀꯣ
ꯎꯝ
ꯑꯇꯩꯗꯒꯤ ꯀꯩꯅꯣ ꯇꯧꯕ ꯉꯝꯗꯔꯁꯨ ꯑꯗꯨꯝ ꯋꯥꯈꯜ ꯅꯨꯡꯉꯥꯏ ꯍꯟꯕ ꯑꯗꯨꯝ ꯆꯪꯉꯤ ꯃꯣꯏꯒꯤꯗꯤ
ꯎꯝ ꯃꯥꯅꯦ
ꯑꯗꯣ ꯉꯁꯤꯗꯤ ꯀꯔꯤ ꯊꯕꯛ ꯇꯧꯒꯦꯅ ꯈꯟꯕꯤꯔꯦꯕ
ꯀꯩꯝ ꯂꯩꯇꯦ ꯊꯣꯏꯗꯣꯛꯄ ꯁꯨꯝ ꯇꯨꯝꯗꯣꯏꯔ
ꯑꯁꯣꯝꯗ ꯑꯥ ꯁꯥꯕ ꯏꯪꯕꯒꯤꯗꯤ ꯀꯃꯥꯏꯅ ꯇꯧꯒꯦ ꯍꯧꯖꯤꯛ ꯅꯣꯡ ꯆꯨꯕ ꯈꯣꯠꯄ
ꯅꯣꯡ ꯉꯍꯥꯛ ꯅꯍꯥꯟꯗꯩ ꯑꯗꯨꯝ ꯄꯠ ꯄꯠ ꯆꯨꯏ ꯑꯣꯝ ꯆꯥꯛ ꯅꯣꯡ ꯇꯥꯊꯣꯛꯄ ꯂꯣꯏꯗꯕꯒꯤ ꯑꯣꯝ ꯆꯥꯛꯅꯕꯤꯗꯨ ꯇꯧꯗꯣꯏꯗꯤ ꯆꯤꯡꯗ ꯑꯣꯏꯕꯗꯣ ꯆꯤꯡꯗꯔꯃꯥꯏꯅ ꯇꯧꯔ ꯇꯝꯒꯃꯥꯏꯅ ꯂꯩꯕ꯭ꯔꯥ
ꯑꯗꯣ ꯑꯩꯈꯣꯏꯁꯨ ꯇꯧꯋꯦ ꯑꯗꯣ ꯑꯣꯝꯆꯥꯛꯅꯕꯁꯦ ꯁꯤꯗꯅ ꯍꯦꯜꯂꯦꯀꯣ ꯑꯩꯁꯨ ꯁ꯭ꯋꯥꯏꯗ ꯂꯩꯌꯦꯕ ꯍꯧꯖꯤꯛꯁꯦ ꯑꯗꯣ ꯑꯣꯝꯆꯥꯛꯅꯩꯕ ꯑꯩꯗꯣ ꯎꯝ ꯑꯁ ꯑꯣꯝꯆꯥꯛꯅꯩꯌꯦ ꯑꯗꯣ